ꯇꯥꯕꯔꯣ ꯇꯥꯕꯔꯣ ꯑꯣ ꯀꯩꯗꯧꯔꯤꯅꯣ
ꯐꯝꯃꯤꯌꯦ
ꯑꯣ ꯀꯥꯏꯗ ꯐꯝꯕ꯭ꯔꯣ
ꯀꯩꯗꯧꯔꯤꯅꯣ
ꯑꯩꯁꯨ ꯍꯤꯞꯄꯦ
ꯐꯝꯃ ꯂꯩꯥꯕ ꯌꯥꯕ ꯃꯐꯝꯗ
ꯍꯥꯥ
ꯑꯥ ꯍꯥꯏꯔꯣ
ꯀꯩ ꯍꯥꯏꯕꯅꯣ ꯉꯁꯥꯏ ꯅꯪ ꯑꯩ ꯎꯒꯨꯝ ꯇꯧꯋꯤꯅꯦ
ꯀꯥꯏꯗꯥ
ꯉꯥꯁꯥꯏ ꯂꯝꯕꯤꯗꯥ ꯅꯪꯕꯨ ꯎꯕꯒꯨꯝ ꯇꯧꯋꯦ ꯅꯪ ꯉꯥꯁꯥꯏ ꯉꯥꯁꯥꯏ ꯂꯝꯕꯤꯗꯥ ꯊꯣꯛꯄ꯭ꯔꯥ ꯑꯁ ꯑꯗꯨꯗꯤ ꯃꯤ ꯑꯣꯟꯅꯥꯔꯝꯃꯤꯅꯦ ꯍꯥ ꯑꯩꯗꯤ ꯅꯪꯔꯥ ꯍꯥꯏꯅ ꯌꯦꯡꯉꯥꯒ ꯂꯩꯕꯅꯤꯅꯦ ꯍꯥ
ꯀꯥꯏ ꯋꯥꯏꯗꯥꯅꯣ
ꯑꯁ ꯉꯥꯁꯥꯏ ꯕꯖꯥ꯭ꯔꯗ ꯅꯪꯔꯥ ꯍꯥꯏꯅ ꯌꯦꯡꯉꯦ ꯅꯪ ꯑꯣꯏꯔꯝꯗ꯭ꯔꯦꯅꯦ ꯑꯩ ꯃꯤ ꯂꯥꯜꯂꯦꯅꯦ ꯑꯗꯨꯗꯤ
ꯅꯪ ꯑꯩ ꯈꯪꯕ꯭ꯔꯣꯅꯦ
ꯑꯦ ꯀꯩꯅꯣ ꯑꯁꯤꯗꯕꯨ ꯀꯅꯥꯗ ꯈꯪꯗꯕ ꯌꯥꯎꯔꯒꯦ ꯂꯣꯏꯅꯃꯛ ꯈꯪꯉꯤꯅꯥ
ꯑꯥ
ꯅꯪꯅ ꯉꯁꯥꯏ ꯅꯣꯏꯒꯤ ꯅꯣꯏ ꯅꯨꯄꯤ ꯑꯃꯒ ꯆꯠꯂꯝꯃꯤꯅꯦ
ꯑꯩꯒꯤ ꯁꯥꯏꯔ ꯈꯪꯅꯦꯅꯦ
ꯎꯝ ꯑꯣꯏꯔꯝꯅꯤ
ꯎ ꯁꯣꯏꯗ꯭ꯔꯦ
ꯎꯝ ꯁꯣꯏꯗ꯭ꯔꯦ
ꯀꯔꯤ ꯀꯔꯤ ꯇꯧꯔꯒ ꯂꯩꯕ꯭ꯔꯣ ꯍꯧꯖꯤꯛꯄꯣ ꯑꯗꯨꯝ ꯐꯝꯕ꯭ꯔꯣ ꯊꯣꯡꯗ꯭ꯔꯤꯗꯥ ꯀꯥꯏꯗꯒꯤ ꯑꯩꯈꯣꯏ ꯉꯜꯂꯤ ꯊꯣꯡꯅꯤꯡꯉꯥꯏ ꯉꯥꯁꯤꯁꯦ ꯍꯪꯒꯥꯝ ꯆꯝꯐꯨꯠ ꯑꯃꯒꯥ ꯏꯔꯣꯟꯕ ꯑꯃꯒ ꯆꯥ ꯇꯥꯔꯦ ꯉꯥꯁꯤꯁꯦ
ꯎꯝ
ꯅꯪꯗꯤ ꯊꯣꯡꯕꯥ ꯍꯧꯔꯥꯕꯣ ꯁꯣꯝ
ꯆꯥꯛꯇꯤ ꯊꯣꯡꯉꯦ ꯏꯟꯖꯥꯡ ꯊꯣꯡꯗ꯭ꯔꯤ
ꯅꯪ ꯊꯣꯡꯕ꯭ꯔꯣ
ꯑꯧ
ꯑꯥꯁ ꯃꯤ ꯃꯆꯥꯖꯦ ꯌꯥꯝ ꯅꯩꯔꯥ ꯂꯩꯔꯝꯃꯤꯅꯦ ꯁꯤꯗꯤ ꯆꯥꯛ ꯊꯣꯡꯕꯨ ꯍꯩꯕꯨ ꯍꯩꯩꯕ꯭ꯔꯣꯅꯦ
ꯑꯩꯁ ꯀꯟꯅꯥ ꯀꯟꯅ ꯍꯣꯠꯅꯧ ꯍꯥꯎꯅ ꯃꯍꯥꯎ ꯂꯩꯅ ꯊꯣꯡꯅꯤꯉꯥꯏꯗꯣ ꯍꯥꯌꯦꯡꯋꯥꯏ ꯅꯣꯏ ꯅꯨꯄꯤ ꯊꯤꯔꯒ ꯆꯥꯛ ꯏꯟꯁꯥꯡ ꯊꯣꯡꯅꯤꯡꯉꯥꯏ ꯊꯣꯔꯛꯑꯣ ꯍꯥꯏꯔ ꯀꯥꯟꯗ ꯊꯣꯛ ꯊꯣꯡꯕ ꯍꯩ ꯗꯣꯁꯥ ꯇꯥꯅꯤꯍꯦ
ꯑꯁ ꯅꯨꯄꯤ ꯂꯧꯔꯥꯗꯤ ꯅꯨꯄꯤ ꯊꯣꯡꯗꯣꯏꯅꯤꯅꯦ
ꯑꯩꯁ ꯅꯨꯄꯤ ꯊꯣꯡꯕ ꯃꯇꯝ ꯂꯩ ꯅꯨꯄꯥ ꯊꯣꯡꯕ ꯃꯇꯝ ꯂꯥꯩ ꯀꯩꯅꯣ ꯅꯨꯄꯤꯗ ꯈꯛꯇ ꯊꯣꯡꯍꯟꯕ ꯌꯥꯕ꯭ꯔꯣ ꯍꯥꯏꯖꯤꯕꯣ
ꯑꯁ ꯀꯧꯔꯤꯁꯦ ꯅꯨꯄꯤ ꯆꯥꯛ ꯊꯣꯡꯗꯕꯅꯤꯅꯦ
ꯑꯦ ꯅꯪ ꯁꯤꯗꯤ ꯂꯣꯏꯔꯦꯍꯦ ꯅꯪꯒꯤ ꯆꯥꯛ ꯊꯣꯡꯕꯤꯅꯤꯡꯉꯥꯏ ꯈꯛꯇꯥꯔꯣ ꯅꯪꯅ ꯅꯨꯄꯤ ꯊꯤꯔꯤꯁꯦ ꯑꯗꯨꯗꯤ ꯋꯥ ꯂꯣꯢꯔꯦꯅ ꯁꯨꯃꯥꯢ ꯇꯧꯔꯗꯤ ꯑ ꯅꯪꯒꯤ ꯅꯨꯄꯤ ꯑꯣꯢꯔꯒꯗꯕꯖꯦ ꯑꯁ ꯃꯔꯥꯢꯕꯛ ꯌꯥꯝ ꯊꯤꯈ꯭ꯔꯦꯗꯀꯣ
ꯎꯝ ꯍꯨꯝ
ꯂꯣꯢꯔꯦꯗꯅ ꯁꯨꯃꯥꯢꯅ ꯆꯥꯛ ꯊꯣꯡꯅꯤꯡꯉꯥꯢꯒ ꯐꯤꯁꯨꯅꯤꯉꯥꯢ ꯈꯛꯇ ꯑꯣꯢꯔꯗꯤ ꯑꯁ ꯂꯣꯢꯔꯦꯗꯅ
ꯀꯣꯟꯁꯨ ꯐꯦꯡꯗꯨꯏꯅꯤꯅꯦ
ꯇꯪꯈꯥꯢ ꯇꯪꯈꯥꯢ ꯇꯧꯗꯣꯢꯅꯦ ꯀꯩꯅꯣ ꯍꯧꯖꯤꯛꯀꯥꯟꯗꯤ ꯂꯣꯢꯅꯃꯛ ꯇꯪꯈꯥꯢ ꯇꯪꯈꯥꯢ ꯑꯣꯢꯅꯈ꯭ꯔꯦ
ꯑꯁ ꯑꯅ
ꯅꯨꯄꯤ ꯉꯥꯛꯇꯁꯨ ꯅꯨꯄꯤ ꯉꯥꯛꯇꯁꯨ ꯊꯣꯡꯕ ꯌꯥꯗꯦ ꯅꯨꯄꯥ ꯉꯥꯛꯇꯁꯨ ꯊꯣꯡꯕ ꯌꯥꯗꯦ ꯇꯪꯈꯥꯢ ꯇꯪꯈꯥꯢ ꯁꯦꯝꯒꯗꯕꯅꯤ ꯀꯩꯅꯣ
ꯅꯨꯄꯤ ꯑꯦ ꯅꯨꯄꯥꯗꯤ ꯆꯥꯛ ꯊꯣꯡꯕ ꯍꯩꯇꯕꯅꯤꯅꯦ
ꯍꯥꯢꯒꯗꯅꯕꯅꯤꯍꯦ ꯑꯩꯒꯤ ꯅꯨꯞ ꯄꯥ ꯑꯣꯢꯒꯗꯕꯗꯤꯀꯣ ꯐꯖꯅ ꯂꯣ ꯄꯤꯒꯅꯤꯍꯦ ꯑꯩꯗꯤ ꯁꯤ ꯁꯨꯃꯥꯢꯅ ꯇꯧꯒꯗꯕ ꯁꯤ ꯁꯨꯃꯥꯢꯅ ꯇꯧꯒꯗꯕ ꯍꯥꯢꯅꯒꯣ
ꯇꯤꯛ ꯌꯥꯝ ꯍꯣꯔ ꯃꯥꯜꯂꯦꯗ ꯑꯗꯨ
ꯀꯦꯁꯟꯃ ꯅꯣꯇꯤꯁꯐꯤꯀꯦꯁꯟ ꯃꯈꯣꯟꯗꯣ ꯌꯥꯝ ꯀꯜꯂꯤꯅꯦ ꯅꯪꯒꯤ ꯐꯣꯟꯗꯒꯤꯔꯥ ꯏꯁꯇ꯭ꯔꯤꯛ ꯑꯣꯢꯗꯨꯏꯅꯦ ꯈꯣꯢꯒꯤ ꯑꯣꯢꯒꯗꯕꯗꯤ ꯑꯣꯢꯗ꯭ꯔꯗꯤ ꯌꯥꯗꯦꯕ ꯑꯣꯢꯗ꯭ꯔꯗꯤ ꯌꯥꯗꯦ ꯑꯗꯨꯒꯤꯅꯦ ꯍꯥꯢꯔꯤꯁꯦ ꯒ꯭ꯌꯥꯟ ꯇꯥꯕ꯭ꯔꯣ ꯄꯥꯈꯪ
ꯑꯣꯢꯗꯣꯢꯅꯤ ꯑꯣꯢꯗꯣꯢꯅꯤ
ꯑꯩꯒꯤ ꯃꯪꯗ ꯅꯪ ꯎꯋꯦ ꯍꯥꯢꯔꯦ ꯅꯪ ꯁꯤꯋꯥ ꯍꯥꯢꯒꯗꯕ ꯑꯣꯢꯔꯝꯃꯤꯅꯤꯀꯣ
ꯎꯍꯝ
ꯃꯪꯗꯐꯥꯎ ꯎꯈ꯭ꯔꯦꯅꯦ ꯌꯥꯗ꯭ꯔꯦ ꯃꯪꯂꯥ ꯇꯥꯢꯕꯪꯪꯂꯥ ꯍꯥꯢꯕꯗꯣ ꯑꯣꯢꯔꯦꯅꯦ ꯑꯦ ꯉꯁꯤ ꯀꯁ ꯀꯔꯤ ꯀꯔꯤ ꯀꯗꯥꯢ ꯀꯗꯥꯢ ꯆꯠꯅꯕ꯭ꯔꯣ ꯅꯣꯢꯕꯣ
ꯑꯦ ꯃꯪꯗ ꯄꯣꯢꯕ ꯆꯠꯂꯦ
ꯑꯩꯒꯤ ꯃꯪꯗꯀꯣ ꯑꯩꯒꯤꯅꯦ ꯍꯥꯢꯅꯀꯣ ꯅꯨꯄꯥ ꯃꯁꯛ ꯌꯥꯝ ꯐꯖꯕ ꯂꯩꯔꯝꯕ ꯑꯗꯨꯒꯤ ꯑꯩꯗꯤ ꯑꯁꯦꯡꯕ꯭ꯔꯥ ꯍꯥꯢꯅ ꯃꯤꯀꯞ ꯊꯣꯛꯑꯒ ꯃꯪ ꯑꯣꯢꯔꯝꯕ ꯋꯥꯅꯤꯗ ꯂꯣꯢꯔꯦ ꯊꯋꯥꯢ ꯆꯥꯛꯄꯗꯣ ꯑ ꯌꯥꯗꯔꯦ ꯊꯋꯥꯢꯖꯦ ꯄꯨꯡꯆꯥꯛ ꯆꯥꯛꯈ꯭ꯔꯦ ꯑꯣꯢꯒ꯭ꯔꯦ ꯀꯅꯥꯅ ꯈꯪꯉꯤ ꯃꯪ ꯑꯣꯢꯔꯝꯃꯦ ꯍꯥꯢꯕꯗꯣ ꯑꯣꯢꯔꯦꯅꯦ
ꯃꯁꯛ ꯀꯤꯌꯥꯝ ꯐꯖꯔꯒꯦꯅꯦ ꯑꯗꯨ ꯅꯨꯄꯥꯗꯣ
ꯑꯁ ꯐꯖꯃꯟꯕꯒꯤ ꯍꯥꯢꯅꯤꯡꯉꯥꯢ ꯂꯩꯇꯦꯗ ꯐꯖꯕꯗꯣ ꯐꯖꯕꯗꯣ ꯃꯈꯣꯡꯗꯒꯤ ꯃꯀꯣꯛ ꯐꯥꯎ ꯍꯥꯢꯅꯤꯉꯥꯢ ꯂꯩꯇꯦꯗ ꯐꯖꯃꯟꯕꯒꯤ ꯐꯖꯃꯟꯕꯒꯤꯅꯤ ꯍꯥꯢꯕ ꯐꯤꯂꯝ ꯑꯃ ꯂꯩꯕꯗꯣ ꯅꯨꯡꯁꯤꯃꯟꯕꯒꯤꯅꯤ ꯍꯥꯢꯕ ꯑꯗꯒꯤ ꯐꯤꯂꯝꯒ ꯆꯞ ꯃꯥꯟꯅꯩꯅꯦ ꯅꯨꯡꯁꯤꯃꯟꯕꯒꯤ ꯅꯨꯡꯁꯤꯃꯟꯕꯒꯤ ꯍꯥꯢꯕꯗꯣ ꯑꯩ ꯋꯥꯔꯤ ꯂꯤꯕꯤꯌꯨꯔꯥ ꯑꯃ
ꯑ ꯍꯥꯢ ꯌꯣ ꯍꯥꯢꯌꯣ
ꯑꯩ ꯋꯥꯔꯤ ꯑꯃ ꯅꯪ ꯅꯣꯛꯅꯤꯡꯉꯁꯨ ꯑꯗꯨꯝ ꯅꯣꯛꯎꯀꯣ
ꯑꯩ ꯅꯣꯛꯄꯤꯒꯦ ꯅꯣꯛꯄꯤꯒꯦ ꯅꯧꯅꯤꯡꯗ꯭ꯔꯁꯨ
ꯅꯣꯡꯃꯁꯦ ꯅꯨꯄꯥ ꯃꯔꯤꯁꯦ ꯌꯣꯡꯆꯥꯛ ꯍꯨꯔꯥꯟꯕ ꯆꯠꯂꯦ ꯍꯥꯏꯌꯦ
ꯉꯥꯏꯈꫭꯕ
ꯍꯥꯟꯅ ꯍꯥꯟꯅ ꯇꯥꯎꯕ ꯑꯩ ꯂꯤꯕꯤꯒꯦꯕ ꯅꯣꯛ
ꯅꯣꯛꯅꯤꯡꯉꯤ
ꯀꯩ ꯑꯩ ꯑꯩꯒꯤ ꯑꯩꯒꯤ ꯋꯥꯔꯤꯗꯣ ꯍꯥꯟꯅ ꯍꯥꯟꯅ ꯂꯣꯏꯁꯤꯟꯒꯦꯕ ꯑꯗꯨꯒ ꯅꯣꯛꯃꯤꯟꯅꯁꯦ ꯍꯥꯏꯕꯀꯣ ꯅꯨꯄꯥ ꯃꯔꯤꯁꯦ ꯍꯣꯏ
ꯑꯣ
ꯅꯣꯡꯃꯁꯦ ꯅꯨꯄꯥ ꯃꯔꯤꯁꯦ ꯌꯣꯡꯆꯥꯛ ꯍꯨꯔꯥꯟꯕ ꯆꯠꯂꯦ ꯍꯥꯏꯌꯦ ꯌꯣꯡꯆꯥꯛ ꯍꯨꯔꯥꯟꯕ ꯆꯠꯄ ꯃꯇꯨꯡꯗ
ꯀꯩ ꯈꯨꯟꯗꯅꯣ
ꯍꯥꯢꯕꯤꯒꯦ ꯍꯧꯖꯤꯛ ꯍꯣꯔꯦꯟ ꯇꯞꯅ ꯍꯥꯏꯕꯤꯔꯒꯦꯕ ꯀꯣ ꯍꯨꯔꯥꯟꯕ ꯆꯠꯄ ꯀꯥꯟꯗ ꯃꯣꯏ ꯃꯣꯏꯁꯦ ꯄꯣꯠ ꯆꯩꯩ ꯍꯨꯔꯥꯟꯕ ꯀꯥꯟꯗ ꯍꯪꯉꯣꯅꯦ ꯄꯤꯌꯣ ꯍꯦꯛꯇ
ꯋꯥꯔꯤ ꯅꯨꯡꯉꯥꯏ ꯍꯥꯢꯔꯣ ꯍꯥꯢꯔꯣ ꯅꯪꯅ
ꯄꯣꯠ ꯍꯨꯔꯥꯟꯕꯗꯤ ꯅꯨꯃꯤꯠ ꯅꯨꯃꯤꯠ ꯅꯨꯡꯗꯥꯡꯗ ꯍꯨꯔꯥꯟꯕꯅꯤꯅꯀꯣ ꯃꯣꯏ ꯃꯔꯤꯁꯤ ꯁꯦ ꯑꯥꯍꯨꯝꯅ ꯑꯍꯨꯝꯅ ꯃꯈꯥꯗ ꯂꯩꯕ ꯑꯃꯥꯅ
ꯑꯥ ꯑꯥ ꯑꯥ ꯑꯥ ꯑꯥꯥ ꯌꯣꯡꯆꯥꯛꯀꯤ ꯎꯗ ꯀꯥꯈ꯭ꯔꯦꯕꯀꯣ ꯑꯗꯨꯒ ꯑꯃ ꯃꯈꯥꯗ ꯂꯩꯕ ꯑꯍꯨꯝꯅ ꯍꯥꯏꯌꯦ ꯍꯥꯏꯌꯦ ꯚꯥꯏ ꯈ꯭ꯋꯥꯏꯗꯒꯤ ꯐꯖꯥꯕ ꯈ꯭ꯋꯥꯏꯗꯒꯤ ꯐꯖꯕ ꯌꯣꯡꯆꯥꯛꯇꯣ ꯑꯩ ꯎꯠꯄꯤꯔꯦ ꯑꯗꯨꯒ ꯒ ꯅꯪ ꯍꯦꯛꯇ ꯂꯧꯔꯣꯀꯣ ꯍꯥꯏꯔꯒ ꯍꯣꯏ ꯍꯥꯏꯅ ꯀꯥꯈ꯭ꯔꯕꯅꯦꯕ ꯃꯥꯁꯦ ꯑꯗꯣ ꯃꯈꯥꯗ ꯂꯩꯕ ꯑꯍꯨꯝꯗꯣ ꯃꯄꯨꯁꯦ ꯌꯣꯡꯆꯥꯛ ꯀꯅꯥ ꯀꯅꯥ ꯍꯨꯔꯥꯟꯕ ꯂꯩꯕ꯭ꯔꯥ ꯆꯦꯛ ꯇꯧꯒꯦ ꯍꯥꯏꯅ ꯊꯣꯛꯔꯛꯄꯗ ꯑꯍꯨꯝ ꯃꯈꯥꯗ ꯂꯩꯕ ꯑꯍꯨꯝꯗꯤ ꯎꯈ꯭ꯔꯕꯅꯤꯅ ꯆꯦꯟꯈ꯭ꯔꯦꯕ ꯂꯣꯠꯅꯀꯣ ꯑꯗꯣ ꯃꯊꯛꯇ ꯂꯩꯕ ꯎꯗ ꯂꯩꯕꯗꯤ ꯈꯪꯗ꯭ꯔꯦꯅ ꯃꯄꯨ ꯂꯥꯛꯑꯦ ꯍꯥꯏꯕꯗꯣ ꯑꯗꯨꯒꯤ ꯃꯄꯨꯅꯦ ꯍꯥꯏꯕ ꯇꯣꯔꯁꯂꯥꯏ ꯁꯨꯃꯥꯏꯅ ꯀꯥꯞꯄꯒ ꯌꯦꯡꯕꯗ ꯃꯥꯁꯦ ꯃꯄꯨꯅꯦ ꯍꯥꯏꯕ ꯈꯪꯗꯕꯅꯤꯅ ꯃꯄꯨꯗ ꯚꯥꯏ ꯃꯁꯛ ꯈꯔ ꯐꯖꯕ ꯃꯐꯝꯗ ꯇꯧꯔꯁꯁꯨ ꯀꯥꯞꯄꯣ ꯑꯩ ꯂꯧꯔꯒꯦ ꯍꯥꯢꯔ ꯃꯄꯨꯗꯣ
ꯃꯄꯨꯗ ꯁꯨꯃꯥꯏꯅ ꯍꯥꯏꯌꯦ ꯍꯥꯏꯌꯦ ꯈ꯭ꯔ ꯐꯖꯕ ꯃꯐꯝꯗ ꯇꯣꯔꯁꯇꯣ ꯀꯥꯞꯄꯣ ꯑꯩ ꯂꯧꯔꯛꯀꯦ ꯍꯥꯏꯅ ꯑꯗꯨꯃꯥꯏꯅ ꯍꯥꯏꯔ ꯃꯄꯨꯁꯦ ꯍꯥꯏꯅꯤꯡꯉꯥꯏ ꯂꯩꯗꯕꯤ ꯉꯛꯑꯒ ꯂꯩꯥ ꯍꯥꯏꯌꯦ ꯆꯥꯅꯤꯡꯉꯤꯗꯤ ꯆꯥꯈ꯭ꯔꯣ ꯁꯨꯃꯥꯏꯅ ꯍꯥꯏꯔꯒ ꯂꯩ ꯍꯥꯏ ꯄꯥꯏ ꯂꯩꯃꯥꯟꯗꯕꯅꯤꯅꯀꯣ ꯍꯨꯔꯥꯟꯕ ꯃꯤꯗꯨꯅ ꯃꯄꯨꯗ ꯐꯖꯕ ꯈꯔ ꯐꯖꯕ ꯃꯀꯣꯟꯗ ꯀꯥꯞꯔꯛꯑꯣ ꯍꯥꯏꯕꯅꯤ ꯎꯄꯥꯏ ꯂꯩꯇꯦꯅꯀꯣ ꯑꯗꯨꯅꯤꯗ ꯍꯨꯔꯥꯟꯕ ꯍꯩꯇꯕ ꯆꯥꯛꯔꯣ ꯍꯩꯕ ꯍꯩꯁꯤꯔꯥ ꯑꯗꯨꯒ ꯒꯠꯁ ꯂꯥꯏꯕ ꯍꯥꯏꯁꯤꯔꯥ ꯁꯤꯒꯨꯝꯕ ꯃꯤꯖꯤꯡꯖꯦ ꯌꯥꯝ ꯍꯥꯏꯕꯅꯦ ꯑꯗꯨꯗꯁꯨ ꯅꯪꯁꯨ ꯌꯥꯎꯕ꯭ꯔꯥ
ꯑꯧ ꯌꯥꯎꯋꯦ ꯃꯄꯨꯗꯣ ꯑꯩꯅꯦ
ꯑꯣꯏꯔꯝꯅꯤꯕ ꯅꯪ ꯑꯣꯏꯕꯒꯤ ꯑꯣꯏꯔꯝꯅꯤ ꯃꯣꯏꯗꯣ ꯃꯈꯥ ꯂꯩꯕ ꯑꯍꯨꯝꯗ ꯂꯣꯏꯅꯃꯛ ꯇꯥꯟꯕꯤꯔꯦꯁꯦ ꯅꯪꯅ
ꯎꯝ
ꯈꯜꯂꯒ ꯂꯩꯕꯅꯤꯕ ꯅꯪ ꯑꯣꯏꯔꯝꯅꯤ ꯍꯥꯏꯅ
ꯍꯧꯖꯤꯛꯐꯥꯎ ꯍꯤꯞꯄꯤꯔꯣ
ꯍꯥꯥ
ꯍꯧꯖꯤꯛ ꯐꯥꯎ ꯍꯤꯞꯄꯤꯔꯣ
ꯍꯤꯞꯄꯦ ꯅꯪꯒꯤ ꯋꯥꯈꯜꯗ ꯈꯜꯂꯒ ꯍꯤꯞꯄꯒ ꯂꯩꯌꯦ ꯅꯪꯒꯤ ꯏꯁꯩ ꯑꯃ ꯁꯛꯄꯤꯌꯨꯔꯥ
ꯑꯣ ꯑꯣ ꯁꯛꯄꯤꯌꯣ ꯁꯛꯄꯤꯌꯣ ꯑꯩ ꯁꯤꯡꯒꯔ ꯊꯤꯔꯤꯅꯦꯕ ꯑꯣ
ꯅꯪꯁꯦ ꯀꯔꯤ ꯏꯁꯩ ꯄꯥꯝꯕ꯭ꯔꯥ ꯍꯥꯏꯔꯣ
ꯑꯁ ꯅꯪꯅ ꯄꯥꯝꯕꯗꯣ ꯑꯩꯁꯨ ꯄꯥꯝꯃꯦ
ꯑꯩꯁꯨ ꯄꯥꯥꯝꯃꯦ ꯑ ꯏꯁꯩ ꯑꯃ ꯂꯩꯕꯅꯦ ꯅꯪꯅ ꯄꯥꯝꯗꯣ ꯑꯩꯅ ꯄꯥꯝꯃꯦ ꯍꯥꯏꯕ ꯏꯁꯩꯗꯣ ꯃꯅꯤꯡꯗꯣ ꯀꯥꯎꯊꯣꯛꯈ꯭ꯔꯦ
ꯑꯣ ꯑꯗꯨꯅꯦ ꯏꯁꯩ ꯃꯥꯃꯤꯡꯗꯣ
ꯑꯥꯔꯊꯥ ꯇꯤꯟꯗ ꯀꯥꯎꯊꯣꯛꯈ꯭ꯔꯦꯕ ꯉꯥꯛ ꯈꯟꯒꯦꯅꯦ
ꯑꯁ ꯈꯜꯂꯨ ꯈꯜꯂꯨ ꯈꯜꯂꯨ ꯑꯗꯨꯒ ꯁꯥꯔꯛꯑꯣ
ꯂꯩꯔꯝꯃꯤ ꯑꯩꯒꯤꯁꯨ ꯍꯥꯏꯅ ꯍꯧꯈ꯭ꯔꯅꯤ ꯉꯥꯏꯍꯥꯛ ꯂꯩꯔꯗꯤꯀꯣ
ꯑ ꯍꯧꯔꯣ ꯍꯧꯗ꯭ꯔꯤꯕꯣ
ꯑꯁ ꯏꯁꯩꯁꯤꯡꯗꯨ ꯅꯪ ꯁꯛꯀꯦ ꯍꯥꯏꯔ ꯂꯣꯏꯅꯃꯛ ꯀꯥꯎꯈ꯭ꯔꯦꯗꯣ ꯌꯦꯡꯉꯨꯗꯣ
ꯑꯁ
ꯏꯁꯩꯗꯣ
ꯑꯣ
ꯀꯥꯎꯊꯣꯛꯈ꯭ꯔꯦꯅꯦ ꯑꯁ ꯅꯤꯡꯁꯤ ꯅꯤꯡꯉꯀꯥꯟꯗ ꯑꯣꯏꯅ ꯑꯗꯨꯝ ꯁꯥꯠꯂꯁꯦ ꯑꯗꯨꯗꯤꯀꯣ
ꯑ ꯍꯧꯖꯤꯛꯇꯤ ꯑꯗꯨꯝ ꯊꯝꯃꯥꯁꯦꯀꯣ